ꯇꯕ꯭ꯔꯥ
ꯑꯥ ꯇꯔꯦ ꯖꯤꯛꯇꯤ
ꯁꯥꯏꯒꯤꯗꯣ ꯄꯥꯏꯈꯠꯂꯦꯕ ꯑꯩꯅ ꯑꯗꯨꯒ ꯍꯜꯂꯧ ꯍꯜꯂꯧ ꯍꯥꯏꯔꯁꯨ ꯈꯨꯝꯗꯕ ꯅꯪꯒꯤ ꯃꯈꯣꯟꯁꯨ ꯇꯥꯗꯦ ꯑꯗꯨꯝ ꯃꯊꯟꯗ ꯃꯨꯠꯈ꯭ꯔꯦ ꯑꯩꯅ ꯊꯝꯗꯦꯕ ꯃꯊꯟꯗ ꯃꯨꯠ
ꯑꯧ ꯑꯣ ꯑꯩꯗꯤ ꯍꯦꯛ ꯄꯥꯏꯈꯠꯄꯒ ꯅꯪ ꯑꯃꯨꯛ ꯑꯦ ꯑꯩꯔꯨ ꯀꯣꯜ ꯇꯧꯕꯗ ꯅꯪꯅ ꯍꯦꯛ ꯄꯥꯏꯈꯠꯄ ꯑꯗꯨꯝ ꯃꯨꯠꯈ꯭ꯔꯦ
ꯑꯣ ꯑꯩꯅ ꯊꯝꯗꯦꯕ ꯃꯥ ꯃꯊꯟꯗ ꯃꯨꯠꯄ ꯑꯩꯅ ꯅꯠꯇꯕꯅꯤꯀꯣ ꯁꯥꯎꯕ ꯌꯥꯗꯦ
ꯅꯠꯇ꯭ꯔꯥ
ꯀꯩꯗ ꯍꯥ
ꯏꯅ ꯅꯠꯇꯦ ꯁꯥꯎꯕ ꯌꯥꯗꯦ
ꯀꯔꯤꯔꯥ ꯋꯥ ꯀꯟꯅ ꯉꯥꯡꯉꯣ
ꯑꯩꯅ ꯅꯠꯇꯦ ꯁꯥꯎꯕ ꯌꯥꯗꯦꯕ
ꯍꯣ ꯍꯣꯏ ꯁꯥꯎꯗꯦ
ꯉꯁꯤꯗꯤ ꯀꯃꯥꯏ ꯇꯧꯔꯒꯥ ꯂꯦꯟꯕ꯭ꯔꯥ
ꯉꯁꯤꯗꯤ ꯉꯁꯤꯗꯤ ꯆꯥꯛ ꯆꯥꯕ ꯂꯣꯏꯔꯒꯥ ꯉꯥꯏꯍꯥꯛꯇꯪ ꯏꯁ꯭ꯇꯗꯤ ꯇꯧꯔꯒꯥ ꯑꯃꯨꯛ ꯉꯥꯏꯍꯥꯛꯇꯪ ꯄꯣꯠ ꯊꯥꯕ ꯉꯥꯏꯍꯥꯛꯇꯪ ꯋꯥꯆꯦꯞ ꯌꯦꯡꯕ ꯑꯗꯨꯃꯥꯏꯟ ꯇꯧꯕꯅꯦ
ꯖꯥꯔꯦ ꯖꯥꯔꯦꯅꯦ
ꯖꯥꯏ ꯖꯥꯏ ꯇꯨꯝꯔꯒꯥ ꯍꯧꯒꯠꯄ꯭ꯔꯣ ꯇꯨꯝꯃꯒ ꯍꯧꯒꯠꯄ ꯃꯥꯜꯂꯦ
ꯑꯥꯎ ꯍꯧꯖꯤꯛꯅ ꯑꯃꯨꯛ ꯍꯧꯒꯠꯄ
ꯎꯝ
ꯇꯣꯅꯤꯡꯉꯣꯏ ꯐꯣꯟ ꯌꯦꯡꯂꯒꯥ ꯇꯨꯝꯅꯤꯡꯉꯝꯒꯤ ꯇꯨꯝꯊꯣꯛ ꯎꯝ
ꯅꯪ ꯅꯪ ꯀꯗꯥꯕꯨꯁꯨ ꯁꯥꯗ꯭ꯔꯣ ꯉꯁꯥꯏꯗꯣ ꯋꯥꯔꯤ ꯑꯩꯒꯥ ꯂꯣꯏꯕ ꯀꯥꯟꯗꯥ
ꯏꯃꯥꯅꯕꯤꯒꯥ ꯁꯥꯏ
ꯀꯌꯥꯔꯛ ꯁꯥꯔꯦ
ꯎꯝ ꯑꯃ ꯅꯨꯄꯤ ꯑꯃ ꯑꯅꯤ ꯗꯨꯒꯥ ꯁꯤ ꯏꯃꯥꯟꯕꯤ ꯑꯃꯒꯦ ꯃꯅꯥꯎꯅꯨꯄꯤꯗꯥ ꯑꯅꯤꯔꯛ ꯇꯥꯎꯔꯦ
ꯑꯁ ꯌꯥꯝ ꯇꯧꯔꯦꯅ ꯄꯣꯠ ꯊꯥꯕ ꯌꯥꯔꯦꯗꯥ
ꯅꯪꯒꯤ ꯑꯁꯤꯒꯤ ꯐꯣꯟꯁꯦ ꯑꯩ ꯌꯥꯝ ꯊꯨꯒꯥꯏꯅꯤꯡ ꯑꯁꯦꯡꯕ ꯎꯝ
ꯍꯥꯥ
ꯅꯪ ꯍꯧꯖꯤꯛ ꯄꯥꯏꯔꯤꯕ ꯐꯣꯟꯁꯦ ꯑꯩ ꯌꯥꯝ ꯊꯨꯒꯥꯏꯅꯤꯡꯈ꯭ꯔꯥꯕ
ꯍꯥ ꯑꯩꯒꯤ ꯁꯤ ꯃꯊꯪꯗꯗꯤ ꯁꯤꯗꯥ ꯇꯧꯔꯔꯣꯏꯌꯦ ꯌꯥꯗ꯭ꯔꯦ ꯁꯤꯁꯦ
ꯇꯥꯕꯗꯤ ꯇꯥꯏ ꯑꯗꯨ ꯌꯥꯝ ꯀꯔꯤꯔꯥ ꯅꯀꯣꯡꯗꯥ ꯐꯖꯟ ꯐꯣꯟꯅ ꯐꯖꯟ ꯃꯦꯠꯇ꯭ꯔꯥꯗꯤ ꯇꯥꯗꯦꯕ
ꯎꯝ
ꯀꯔꯤꯒꯤꯔꯥ ꯈꯪꯅꯦ
ꯈꯪꯗ꯭ꯔꯦ
ꯑꯁ ꯇꯨꯝꯕ ꯍꯧꯒꯜꯂꯣ ꯑꯁ ꯌꯥꯝ ꯁꯥꯔꯝꯃꯣ ꯋꯥꯅꯤꯅ
ꯎꯝ
ꯅꯣꯀꯦ ꯑꯁ ꯐꯦꯟ ꯑꯃ ꯐꯔꯒꯦ ꯑꯦꯅꯦꯃꯦꯖꯤꯇꯤ ꯇꯜꯂꯦ
ꯎꯝ
ꯍꯝ
ꯍꯣꯔꯦꯟ ꯏꯚꯤꯅꯤꯡ ꯋꯛ ꯆꯠꯂꯣꯏ
ꯑꯥꯎ ꯆꯠꯂꯤꯌꯦ
ꯑꯩꯗꯤ ꯇꯨꯝꯅꯤꯡꯕ ꯍꯧꯔꯦ ꯑꯩꯁꯨ ꯑꯁ ꯋꯥꯕꯅ ꯂꯣꯏꯔꯦ
ꯎꯝ ꯂꯣꯏꯔꯒ ꯊꯨꯝꯃꯣ
ꯍꯣꯏ ꯇꯨꯝꯈ꯭ꯔꯅꯤ
ꯆꯥꯛ ꯆꯥꯔꯕꯣ ꯆꯥꯛꯇꯤ ꯆꯥꯗꯤ ꯍꯥꯏꯗꯥꯏꯅꯦ ꯅꯪꯁꯦ
ꯑꯣ ꯉꯁꯥꯏꯗꯣ ꯑꯃꯨꯛ ꯆꯥꯈ꯭ꯔꯦ ꯅꯨꯡꯊꯤꯟꯒꯤ ꯆꯥꯛꯇꯣ
ꯏꯃꯟꯕꯤ ꯈꯣꯏꯗ ꯆꯠꯂꯒ ꯆꯥꯕ ꯅꯪꯗꯤ ꯅꯨꯡꯊꯤꯟꯒꯤ ꯀ꯭ꯔꯤ ꯀ꯭ꯔꯤ ꯆꯥꯕ꯭ꯔꯥ
ꯅꯨꯡꯊꯤꯟꯗ ꯆꯥꯛꯇꯣ ꯉꯁꯥꯏꯃꯨꯛ ꯆꯥꯕꯒꯤ ꯆꯥꯗ꯭ꯔꯤꯗ ꯑꯃꯁꯨ ꯍꯣꯔꯦꯟ ꯍꯣꯔꯦꯟ ꯗꯨꯀꯥꯟ ꯊꯣꯛꯑꯒ ꯀꯣꯐꯤ ꯃꯆꯥ ꯑꯃ ꯊꯛꯀꯦ
ꯑꯁ ꯅꯪꯉꯦ ꯈꯣꯟꯆꯦꯜꯗꯣ ꯑꯩꯗꯤ ꯃꯔ ꯅꯨꯄꯥ ꯑꯃꯒꯤ ꯈꯣꯟꯆꯦꯜ ꯌꯥꯝ ꯃꯥꯂꯦꯀꯣ
ꯎꯝ ꯃꯥꯟꯕꯅꯦ ꯃꯥꯃ ꯃꯥ ꯑꯣꯏꯔꯝꯒꯅꯤ ꯃꯥꯑꯣꯏꯔꯝ ꯃꯥꯝ ꯃꯥꯝ ꯃꯥꯅꯤ ꯀꯩꯅꯣ
ꯍꯅꯤ ꯃꯥ ꯑꯣꯏꯕ꯭ꯔꯥ ꯃꯥ ꯑꯣꯏꯕ꯭ꯔ ꯑꯣꯏꯗꯕ꯭ꯔ
ꯃꯥꯅꯦꯅ ꯈꯟꯈ꯭ꯔꯣ ꯃꯥꯅꯦ ꯍꯥꯏꯅ ꯈꯟꯈ꯭ꯔꯣ
ꯅꯦ ꯁꯠꯅꯤꯡꯗꯦ ꯈꯟꯅꯤꯡꯗꯦ ꯑꯩ ꯃꯥꯅꯦꯅ ꯈꯟꯅꯤꯡꯗ꯭ꯔꯦ ꯑꯩꯗꯤ ꯃꯔꯨꯞ ꯅꯨꯃꯄꯥꯗꯣ ꯌꯥꯝ ꯉꯥꯎꯁ ꯉꯥꯎꯁꯤꯟꯅꯕ ꯃꯗꯣ ꯃꯤꯅ ꯍꯥꯏꯕ ꯇꯥꯗꯕ ꯃꯥꯅ ꯍꯦꯛ ꯄꯥꯝꯃꯗꯤ ꯑꯗꯨꯝ ꯗ꯭ꯔꯦꯛ ꯗ꯭ꯔꯦꯛ
ꯑꯩ ꯃꯥ ꯅꯠꯇꯦꯀꯣ ꯑꯗꯨꯗꯤ
ꯍꯣꯏ ꯅꯠꯇꯦ ꯅꯪꯗꯤ ꯅꯪꯅꯦ ꯅꯪ ꯃꯥ ꯅꯠꯇꯦ
ꯎꯝ
ꯅꯪ ꯅꯃꯥꯟꯅꯕꯤꯗꯨꯁꯨ ꯃꯦꯁꯦꯖꯁꯨ ꯊꯥꯔꯛꯇ꯭ꯔꯦ ꯐꯣꯟꯁꯨ ꯇꯧꯔꯛꯇ꯭ꯔꯦ
ꯍꯣꯏ ꯏꯕꯥꯥꯟꯅꯦ ꯇꯨꯝꯃꯒ ꯍꯧꯒꯠꯄꯗ ꯉꯥꯏꯔꯤꯌꯦ
ꯅꯪꯒꯤ ꯅꯃꯥꯟꯅꯕꯤꯗꯨ
ꯑꯥ
ꯃꯦꯁꯦꯖꯁꯨꯊꯥꯔꯛꯇ꯭ꯔꯦ ꯐꯣꯟꯁꯨ ꯇꯧꯔꯛꯇ꯭ꯔꯦ
ꯎꯝ ꯇꯧꯔꯛꯀꯅꯤ
ꯃꯤ ꯂꯩꯇꯕꯒꯤ ꯎꯝ
ꯃꯥꯁꯨ ꯃꯥꯗꯤ ꯀꯣꯜꯁꯨ ꯔꯤꯁꯤꯞ ꯇꯧꯕ ꯌꯥꯕꯅꯦ ꯑꯩꯗꯤ ꯌꯥꯗꯕ
ꯑꯣ
ꯀꯔꯤꯒꯤ ꯌꯥꯗꯕ꯭ꯔꯥ ꯍꯥꯏꯕꯗꯣ ꯑꯩ ꯈꯪꯗ꯭ꯔꯦ
ꯅꯃꯥꯟꯅꯕꯤꯁꯨ ꯂꯩꯔꯤꯕ꯭ꯔꯣ
ꯍꯣꯏ
ꯑꯁ
ꯃꯥꯁꯨ ꯍꯧꯖꯤꯟ ꯍꯧꯒꯠꯂꯦ ꯑꯩꯁꯨ ꯍꯧꯖꯤꯟ ꯍꯧꯒꯠꯂꯦ ꯍꯣꯏꯗꯤ ꯑꯗꯨꯝ ꯅꯨꯡꯇꯤꯒꯤ ꯄꯨꯟꯕꯅꯦ ꯃꯥꯅ ꯆꯠꯄ ꯃꯐꯝꯗ ꯑꯩꯁꯨ ꯆꯠꯄꯅꯦ ꯑꯩꯁꯨ ꯆꯠꯄ ꯃꯥ ꯍꯁꯕꯟ ꯑꯦꯟ ꯋꯥꯏꯐꯀꯤ ꯑꯗꯨ ꯇꯧꯕꯅꯦ ꯉꯔꯥꯡꯁꯦ ꯁꯤꯗ ꯉꯔꯥꯡꯁꯦ ꯑꯥ ꯕꯣꯜ ꯁꯅꯥꯐꯝ ꯐꯥꯎꯗ ꯐꯣꯇꯣ ꯀꯥꯞꯄꯁꯨ ꯀꯥꯎꯈꯔ꯭ꯦ ꯏꯕꯅꯤꯗꯤ
ꯌꯥꯏ ꯐꯣꯇꯣ ꯑꯗꯨꯝ
ꯃꯄꯥꯟꯗꯥ ꯈꯛ ꯑꯃꯔꯛ ꯁꯥꯟꯅꯔꯒ ꯑꯃ ꯑꯅꯤ ꯈꯛꯇ ꯐꯣꯇꯣ ꯀꯥꯞꯄ ꯑꯣꯏꯔꯝꯅꯤ꯫
ꯅꯕꯥꯅꯤꯒꯤ ꯒꯦꯂꯦꯔꯤꯗꯤ ꯐꯖꯔꯝꯃꯅꯤꯅꯦ ꯐꯣꯇꯣ ꯉꯥꯛꯇ
ꯍꯣꯢ ꯐꯣꯇꯣ ꯉꯥꯛꯇ ꯉꯥꯏꯔꯦ ꯒꯨꯒꯜ ꯑꯦꯀꯥꯎꯟꯗꯁꯨ ꯆꯥꯟꯗ꯭ꯔꯦ
ꯂꯩꯥꯁꯕꯤꯒꯤ ꯐꯣꯇꯣ ꯀꯥꯞꯅꯤꯡꯕꯁꯤ ꯀꯥꯞꯅꯤꯡꯕꯁꯤ ꯂꯣꯏꯔꯦ ꯅꯨꯄꯤꯁꯤꯡꯒꯤ
ꯍꯣꯏ ꯑꯩꯈꯣꯏ ꯅꯨꯄꯤꯁꯤꯡꯗꯤ ꯐꯣꯇꯣꯗ ꯑꯗꯨꯝ ꯉꯥꯎꯋꯦ ꯑꯗꯨꯝ
ꯀꯔꯤꯔꯥ
ꯁꯇ꯭ ꯏꯜ ꯌꯥꯝ ꯁꯦꯝꯃꯤꯅꯦ ꯑꯗꯨꯒ ꯐꯣꯇꯣ ꯀꯥꯞꯄꯗꯤ
ꯈꯪꯗꯦꯍꯦ ꯑꯗꯨꯕꯨꯗꯤ ꯑꯩꯈꯣꯏꯗꯤ ꯏꯁꯇꯥꯜ ꯒ ꯁꯦꯝꯖꯗꯦ ꯑꯉꯥꯡꯒꯤ ꯇꯥꯏꯞꯇ ꯑꯗꯨꯝ ꯁꯥꯟꯅꯔꯒ ꯉꯔꯥꯡꯁꯨ ꯁꯥꯟꯅꯔꯒ ꯊꯥꯒꯠꯄꯗꯨ ꯎ ꯃꯤ ꯑꯇꯣꯞꯄ ꯅꯨꯄꯤꯅꯗꯤ ꯑꯗꯨꯃꯥꯏꯅ ꯇꯧꯔꯔꯣꯏ ꯏꯕꯥꯅꯤ ꯈꯛꯇ ꯑꯣꯏꯕꯒꯤ ꯇꯧ
ꯁꯅꯥꯎ ꯁꯅꯥꯎ ꯀꯥꯏꯗꯦ꯫
ꯍꯣꯔꯁ ꯃꯆꯥꯗ ꯑꯃ ꯑꯃ ꯐꯝꯅꯕ ꯀꯥꯕ ꯃꯤ ꯑꯇꯣꯞꯄꯗꯤ ꯑꯗꯨꯃꯥꯏ ꯇꯧꯔꯣꯏ ꯏꯕꯅꯤꯗꯤ ꯑꯗꯨꯝ ꯁꯟꯅꯅꯤꯡꯕꯅꯦ
ꯅꯪ ꯗꯤꯖꯤꯁꯤ ꯈꯪꯕ꯭ꯔꯥ
ꯑꯥ
ꯈꯪꯅꯕ꯭ꯔꯣ
ꯈꯪꯗꯅꯦ
ꯈꯪꯅꯗꯦ ꯑꯗꯨꯕꯨ ꯑꯗꯨꯝ ꯃꯔꯛ ꯃꯔꯛꯇ ꯏꯆꯦꯒꯤ ꯃꯔꯝꯗꯀꯣ ꯏꯆꯦꯒꯤ ꯃꯝꯗ ꯃꯆꯥ ꯃꯥꯅ ꯐꯖꯅ ꯇꯥꯛꯄꯤꯕꯅꯦ ꯑꯩꯈꯣꯏꯗ ꯀꯣꯜ ꯇꯧꯔꯛꯑꯒ ꯐꯥꯔꯁ ꯇꯥꯏꯝꯗꯀꯣ
ꯑꯥ
ꯑꯍꯥꯟꯕꯗ ꯍꯜꯂꯛꯑꯦ ꯀꯔꯤ ꯏꯟꯁꯥꯡ‌‌ ꯆꯥꯁꯤꯔꯥ ꯈꯪꯗ꯭ꯔꯦꯅꯦ ꯉꯁꯤꯁꯦ
ꯆꯝꯐꯨꯠ ꯆꯥꯔꯣ
ꯍꯥꯥ
ꯆꯝꯐꯨꯠ ꯆꯥꯔꯣ ꯆꯝꯐꯨꯠ
ꯆꯝꯐꯨꯠ ꯍꯣꯏ ꯆꯝꯐꯨꯠ ꯆꯥꯅꯤꯉꯥꯏꯁꯨ ꯂꯩꯕꯅꯦ ꯕꯤꯟꯁ
ꯆꯝꯊꯣꯡ ꯆꯝꯊꯣꯡꯅ ꯍꯥꯎꯕꯅꯤ
ꯑꯗꯨꯅꯦ ꯑꯩꯗꯤ ꯑꯁ
ꯅꯪ ꯁꯥ ꯊꯣꯡꯕ ꯍꯩꯕ꯭ꯔꯥ ꯍꯥꯏꯕꯗꯤ ꯍꯥꯎꯕ꯭ꯔꯕ ꯅꯪꯅ ꯊꯣꯡꯕꯁꯦ ꯌꯦꯟꯁꯥ ꯀꯔꯝ ꯀꯔꯝꯕꯅ ꯊꯣꯡꯕ ꯍꯧꯋꯏ ꯍꯥꯏꯗꯤ ꯍꯥꯏꯌꯦ ꯑꯣꯛꯁꯥ ꯌꯦꯟꯁꯥ
ꯎꯝ ꯅꯣꯏ ꯇꯥꯡ ꯅꯣꯏ ꯇꯥꯡꯈꯨꯜꯅ ꯑꯧꯁꯥ ꯊꯣꯡꯕꯗꯨ ꯆꯥꯅꯤꯡꯉ ꯃꯔꯛ ꯆꯔꯥꯔꯈꯣꯡꯒꯤꯗ ꯆꯔꯥꯔꯈꯣꯡꯒꯤ ꯆꯤꯂꯤꯗꯣ ꯍꯥꯞꯔꯒ
ꯑꯩ ꯑꯣꯛꯁꯥ ꯆꯥꯅꯤꯡꯗꯦꯗ
ꯑꯩꯁꯨ ꯆꯥꯅꯤꯡꯗꯦ ꯑꯗꯨꯕꯨ ꯅꯣꯏ ꯇꯥꯡꯈꯨꯜꯁꯤꯡꯅ ꯊꯣꯏꯕꯤꯗꯨ ꯃꯔꯥꯛ ꯇꯦꯁ ꯇꯧꯅꯤꯡꯕ ꯐꯖ ꯐꯖꯅ ꯊꯣꯡꯉꯤꯅ
ꯅꯒꯥꯔꯣꯝꯗ ꯆꯠꯂꯣ ꯂꯩꯕꯅꯦ ꯆꯥꯕ ꯌꯥꯕ
ꯍꯣꯏ ꯑꯁꯤ ꯔꯤꯝꯁ ꯔꯣꯗꯀꯤ ꯃꯊꯛꯇꯁꯨ ꯌꯣꯜꯂꯒ ꯂꯩ
ꯑ
ꯑꯥ ꯁꯤꯃꯥ ꯆꯥ ꯁꯥꯕ ꯊꯪꯅꯤꯡꯅꯦ
ꯑꯗꯨꯗꯤ ꯅꯪꯒꯤ ꯇꯥꯛꯁ ꯋꯥꯠꯂꯤ ꯍꯥꯏꯕꯗꯨ ꯂꯣꯏꯁꯤꯜꯂꯕꯣ
ꯂꯣꯏꯁꯤꯟꯗ꯭ꯔꯤꯌꯦ
ꯅꯪꯅ ꯅꯃꯥꯟꯅꯕꯤꯕꯨ ꯌꯥꯝ ꯔꯛ ꯇꯧꯋꯦ ꯍꯥꯏꯔꯒ ꯑꯃꯨꯛ ꯂꯣꯏꯁꯤꯟꯈ꯭ꯔꯦ ꯍꯥꯏꯕꯗꯨ
ꯑꯗꯨ ꯑꯣꯏꯔꯁꯨ ꯇꯥꯛꯁꯨ ꯌꯥꯝꯃꯤꯅ
ꯀꯌꯥ ꯋꯥꯠꯂꯤꯌꯦ
ꯑꯍꯨꯝ ꯑꯣꯏꯔꯝꯃꯅꯤ ꯋꯥꯠꯄ ꯎꯝ
ꯑꯍꯨꯝꯔ ꯃꯉꯥꯔ ꯈꯪꯗꯦ ꯋꯥꯠꯂꯝꯒꯅꯤ
ꯂꯣꯏꯔꯅꯤ ꯂꯣꯏꯔꯅꯤ
ꯎꯝ ꯑꯩꯈꯣꯏꯒꯤꯁꯦ ꯑꯁ ꯁꯤ ꯇꯧꯔꯒꯥ ꯐꯣꯟ ꯀꯦꯁꯨ ꯑꯃ ꯑꯅꯧꯕ ꯑꯃ ꯑꯃꯨꯛ ꯂꯧꯒꯅꯤ ꯐꯣꯟ ꯀꯦꯁꯨ ꯂꯧꯕꯗ ꯂꯣꯏꯔꯦ
ꯅꯪ ꯉꯁꯥꯏ ꯉꯁꯥꯏ ꯑꯦꯜꯅ ꯍꯧꯕ ꯅꯨꯄꯥꯗꯣ
ꯀꯅꯥꯔꯥ ꯑꯣ
ꯑꯦꯜꯅ ꯍꯧꯕ ꯅꯨꯄꯥꯗꯣ ꯑꯩꯉꯣꯟꯗ ꯑꯗꯨꯝ ꯆꯦꯂꯦꯟꯖ ꯅꯤꯕ ꯅꯨꯄꯥꯗꯨ
ꯑ ꯑꯥ ꯑ ꯑ ꯑ ꯈꯪꯏ
ꯀꯣꯜ ꯇꯧꯕ꯭ꯔꯥ ꯅꯪ ꯋꯥꯔꯤ ꯁꯥꯕ꯭ꯔꯣ
ꯁꯥꯗ꯭ꯔꯤꯌꯦ ꯑꯃꯔꯛ ꯐꯥꯎ
ꯅꯕꯥꯅꯤ ꯉꯥꯁꯥꯏ ꯋꯥꯆꯦꯞꯇ ꯁꯥꯁꯤꯀꯣ ꯇꯧꯕꯗꯨꯗꯤ ꯍꯋꯥꯏ ꯅꯣꯠ ꯀꯥꯏꯅ ꯇꯧꯕꯗꯨ ꯃꯥꯅ
ꯑꯣ ꯃꯥꯗꯣ ꯑꯃ ꯆꯠꯇꯕꯒꯨꯝ ꯇꯧꯕꯅꯦ ꯅꯦꯠꯋꯔꯛꯅ
ꯑꯣ
ꯑꯩ ꯇꯧꯕꯅꯦ
ꯑꯩꯗꯤ ꯋꯥꯔꯤ ꯁꯥꯕ ꯅꯨꯡꯉꯥꯏꯕ꯭ꯔꯥ ꯍꯥꯏꯅ ꯍꯪꯒꯦ ꯇꯧꯕꯅꯤꯅ ꯃꯥꯗꯣ
ꯆꯠꯇꯦ ꯎꯝ ꯑꯩꯈꯣꯏꯒꯤꯁꯦ
ꯐꯣ ꯌꯥꯝ ꯁꯥꯏꯅꯦ ꯃꯥꯗꯣ ꯑꯩꯅ ꯀꯣꯜ ꯇꯧꯒꯦ ꯍꯥꯏꯔꯒ ꯃꯥꯒꯤ ꯇꯥꯛꯁ ꯂꯣꯏꯕꯤꯒꯦ ꯑꯩ ꯕꯤꯖꯤ ꯑꯣꯏꯒꯦ ꯕꯤꯖꯤ ꯑꯣꯏꯒꯦ ꯀꯥꯏꯅ ꯑꯍꯥꯟꯕꯗꯗꯤ ꯇꯧꯔꯛꯑꯣ ꯇꯧꯔꯣ ꯑꯗꯨꯝ ꯍꯥꯏꯕꯅꯦꯕ
ꯑꯣꯚꯔꯅꯦ ꯃꯆꯤꯟ ꯊꯤꯕꯅꯦ ꯑꯗꯨꯒꯨꯝꯕ ꯃꯤꯗꯣ ꯆꯩ ꯐꯖꯅ ꯅꯤꯔꯕꯅꯦ ꯃꯥꯗꯣ ꯐꯥꯖꯤꯃꯥ ꯏꯃꯥꯟꯅꯕꯤ ꯈꯣꯏꯁꯨ ꯅꯧꯅ ꯄꯥꯏꯕ ꯂꯩꯕꯀꯣ ꯒꯤ ꯀꯣꯜ ꯇꯧꯅꯤꯉꯥꯏꯗꯤ ꯃꯤ ꯌꯥꯃꯦ
ꯑꯣ
ꯑꯩꯅ ꯔꯤꯁꯤꯞ ꯇꯧꯕ ꯌꯥꯗꯕ ꯑꯗꯨꯒꯤ ꯁꯥꯎꯅꯤꯡꯕ
ꯑ ꯑ ꯑꯪ ꯑꯪ ꯑꯪ ꯎꯝ ꯎꯝ ꯎꯝ ꯎꯝ ꯎꯝ ꯎꯝ ꯎꯝ ꯎ
ꯗꯤꯖꯤꯒꯤ ꯅꯨꯞ ꯗꯤꯖꯤꯒꯤ ꯅꯨꯄꯤꯁꯨ ꯌꯥꯎꯕꯅꯦ ꯁꯤꯗ
ꯑꯣ ꯀꯅꯥꯗꯣ ꯀꯣ
ꯑꯩ ꯅꯨꯄꯤꯗꯨ ꯈꯥꯏꯕꯤꯒꯦ ꯇꯧꯔꯒ ꯅꯝꯕꯔ ꯄꯤꯗꯣꯗ ꯃꯗꯣ
ꯑꯣ ꯊꯥꯔꯛꯑꯣ ꯀꯣ ꯅꯨꯄꯤꯗꯁꯨ ꯐꯣꯟ ꯇꯧꯕ ꯅꯨꯡꯉꯥꯏꯌꯦ ꯁꯤꯗ ꯎꯝ ꯗꯤꯡꯆꯦ ꯉꯁꯤ ꯀꯣꯜ ꯇꯧꯕ ꯂꯣꯏꯔꯒ ꯇꯨꯝꯈ꯭ꯔꯅꯤꯔꯥ ꯑꯣ ꯑꯣ
ꯇꯨꯝ ꯑꯁ ꯇꯨꯝꯈ꯭ꯔꯒꯦ ꯑꯩꯩ ꯌꯥꯝ ꯑꯩ ꯌꯥꯝ ꯋꯥꯈ꯭ꯔꯦ ꯉꯁꯤꯗꯤ
ꯇꯨꯝꯈ꯭ꯔꯣ ꯇꯨꯝꯈ꯭ꯔꯣ ꯌꯥꯝ ꯋꯥꯔꯝꯃꯅꯤ
ꯑꯩ ꯍꯣꯔꯦꯟ
ꯆꯤꯟꯗꯅ ꯉꯥꯡꯕ ꯑꯃ ꯂꯥꯏꯔꯤꯛ ꯄꯥꯕꯅ ꯑꯃ
ꯄꯣꯜ ꯀꯥꯎꯕ ꯉꯝꯃꯔꯣꯏ ꯑꯩ ꯍꯣꯔꯦꯟ ꯋꯥꯅꯤ
ꯎꯝ ꯎꯝ ꯑꯗꯨ ꯋꯥꯔꯗꯤ ꯇꯨꯝꯈ꯭ꯔꯣ ꯀꯣ ꯑꯗꯨꯗꯤ ꯑ ꯑ ꯑꯣ ꯑꯣ ꯕꯥꯏ ꯕꯥꯏ ꯎꯝ